ꯍꯜꯂꯣ
ꯇꯥꯕ꯭ꯔꯣ
ꯇꯥꯏꯌꯦ
ꯑꯣ ꯀꯩꯗꯧꯔꯝꯃꯤꯅꯣ ꯍꯧꯖꯤꯛꯐꯣ
ꯑꯩ ꯆꯥ ꯊꯛꯑꯝꯕꯅꯦ
ꯎꯝ ꯑꯌꯨꯛꯀꯤ ꯀꯩꯀꯩ ꯆꯥꯔꯕ
ꯑꯌꯨꯛꯀꯤ ꯉꯁꯥꯏ ꯉꯁꯥꯏꯕꯨꯗꯤ ꯀꯩꯅꯣ ꯆꯥꯁꯤꯜꯂꯦ ꯆꯝꯐꯨꯠ ꯆꯥꯁꯜꯂꯦ ꯑꯗꯩ ꯌꯦꯔꯨꯝ ꯑꯐꯨꯠꯄ ꯑꯃ ꯆꯥꯁꯜꯂꯦ ꯑꯗꯨ ꯍꯧꯖꯤꯛ ꯑꯃꯨꯛ ꯑꯩꯅ ꯊꯕꯛ ꯁꯨꯕꯒꯤ ꯆꯥ ꯄꯤꯕꯗꯨꯗ ꯑꯩꯁꯨ ꯁꯨꯝ ꯊꯛꯅꯤꯡꯕ ꯐꯥꯎꯋꯦꯅ ꯆꯥ ꯑꯩꯁꯨ ꯆꯥ ꯀꯞ ꯑꯃ ꯊꯛꯑꯝꯕꯅꯤ
ꯑꯩꯈꯣꯏꯁꯨ ꯆꯥꯛ ꯆꯥꯏꯌꯦꯒ ꯆꯥꯛ‌ ꯀꯩꯅꯣ ꯇꯧꯔꯦ ꯎꯝ‌‌ꯍꯋꯥꯏ ꯆꯥꯝꯕꯤ ꯀꯥꯡꯁꯣꯏ‌ ꯑꯃꯥ ꯇꯧꯔꯦ ꯑꯗꯒꯤ ꯍꯋꯥꯏ ꯑꯁꯥꯡꯕꯤ ꯍꯥꯏꯗꯤ ꯀꯩꯅꯣꯗ ꯅꯠꯇꯦꯀꯣ ꯍꯥꯏꯗꯤ ꯃꯄꯣꯛꯀ ꯈꯔ ꯆꯥꯎꯕ ꯄꯨꯡ ꯍꯧ ꯃꯥꯟꯕꯗꯣ ꯑꯗꯨ ꯆꯥꯔꯦ ꯑꯗꯒꯤꯗꯤ ꯑꯃꯃꯦꯠꯄ ꯑꯃ ꯌꯥꯎꯔꯦ
ꯑꯗꯣ ꯉꯁꯤꯗꯣ ꯁꯨꯃꯥꯏꯟ ꯇꯧꯕ ꯑꯈꯣꯏ ꯏꯅꯥꯎ ꯄꯥꯁꯨ ꯃꯥꯗꯨ ꯀꯣꯂꯦꯖꯀꯤ ꯑꯦꯛꯖꯥꯝ ꯊꯥꯕ ꯆꯠꯀꯗꯕꯀꯣ ꯃꯥꯏ ꯄ꯭ꯔꯦꯛꯇꯤꯀꯦꯜ ꯆꯠꯀꯗꯕ ꯄꯨꯡ ꯇꯔꯥꯗꯩꯅ ꯍꯥꯏꯕ ꯑꯗꯨ ꯄꯨꯡ ꯃꯥꯄꯟ ꯁ꯭ꯋꯥꯏ ꯆꯠꯇꯧꯕꯅꯤꯅ ꯅꯪ ꯆꯥꯛ ꯇꯣ ꯉꯟꯇꯥ ꯆꯥꯊꯣꯛꯑꯖꯤꯅ ꯆꯥꯕ ꯅꯍꯥꯟꯈꯩꯁꯨ ꯎꯝ ꯆꯥꯏꯗ ꯄꯨꯡ ꯅꯤꯄꯥꯥꯟ ꯃꯈꯥꯏ ꯃꯥꯄꯟ ꯁ꯭ꯋꯥꯏ ꯆꯥꯏꯌꯦꯕꯀꯣ ꯑꯗꯣ ꯉꯁꯤꯅ ꯈꯤꯇꯪꯕꯨꯗꯤ ꯉꯜꯂꯦ ꯆꯥꯊꯣꯛ ꯊꯣꯛꯑꯦ ꯑꯗꯨꯒ ꯑꯈꯣꯏ ꯃꯥ ꯍꯣꯏꯁꯨ ꯊꯕꯛ ꯆꯠꯀꯗꯕ ꯉꯁꯤꯗꯣ ꯀꯩꯅꯣ ꯇꯧꯕ ꯍꯥꯏꯇꯥꯔꯦ ꯃꯣꯏꯒꯤ ꯅꯍꯥꯟ ꯑꯈꯣꯏ ꯏꯕꯨꯡꯉꯣ ꯑꯃ ꯂꯨꯍꯣꯡꯕꯗꯣ ꯑꯗꯨꯒꯤ ꯃꯣꯏꯒꯤ ꯉꯁꯤ ꯊꯥ ꯐꯥꯕ ꯑꯗꯨꯗꯨꯒꯤ ꯆꯠꯇꯨꯒꯤ ꯇꯧꯕꯒꯤ
ꯑꯣ ꯑꯣ ꯑꯈꯣꯏꯁꯨ ꯍꯌꯦꯡ ꯎꯁꯣꯞꯅꯦ ꯑꯈꯣꯏꯒꯤ ꯏꯇꯩꯃ ꯑꯍꯜ ꯂꯩꯇꯕꯗꯣ ꯑꯗꯨꯒ ꯍꯌꯦꯡ ꯊꯥ ꯐꯥꯗꯨꯏꯅꯦꯕꯀꯣ ꯍꯌꯦꯡ ꯇꯥꯡ ꯃꯔꯤ ꯅꯠꯇ꯭ꯔꯣ ꯍꯌꯦꯡ ꯎꯁꯣꯞꯅꯦ ꯑꯈꯣꯏꯖꯨ ꯉꯁꯤ ꯉꯁꯤ ꯀꯩꯀꯥ ꯁꯦꯃꯤꯅꯔ ꯀꯩꯀꯥ ꯈꯟꯕ ꯈꯣꯠꯄꯗꯣ ꯇꯧꯒꯗꯕ ꯃꯥꯜꯂꯦ ꯉꯔꯥꯡꯕꯨꯗꯤ ꯇꯧꯗ꯭ꯔꯤ ꯍꯥꯏꯕꯗꯤ ꯍꯥꯟꯅ ꯑꯈꯣꯏꯒꯤꯗꯤ ꯅ ꯑꯈꯣꯏ ꯗꯥꯗꯥ ꯑꯍꯟꯍꯣꯏꯒꯤꯗꯤ ꯃꯣꯏꯒꯤꯗꯤ ꯁꯦꯝꯅꯤꯡꯉꯥꯏꯗꯤ ꯀꯩꯝ ꯂꯩꯇꯦꯗꯅ ꯃꯣꯏꯗꯤ ꯃꯣꯏꯗꯤ ꯃꯌꯨꯝ ꯃꯀꯩꯗꯣ ꯁꯤꯠ ꯅꯥꯜꯂ ꯂꯩꯕꯅꯤꯅ ꯑꯗꯨꯝ ꯀꯩꯝ ꯁꯦꯝꯅꯤꯡꯉꯥꯏ ꯂꯩꯇꯕꯅꯤꯅꯕ ꯊꯕꯛꯇꯣ ꯂꯩꯇꯦꯕ ꯆꯥꯛꯁꯦ ꯊꯣꯡꯍꯜꯂꯒ ꯄꯣꯔꯛꯇꯨꯏꯔꯥ ꯀꯩꯅꯣ ꯒ꯭ꯌꯥꯟ ꯇꯥꯗꯦ ꯑꯩꯈꯣꯏꯖꯨ ꯑꯩꯖꯨ ꯑꯝꯇ ꯍꯪꯗ꯭ꯔꯤ ꯍꯣꯔꯦꯟ ꯉꯍꯥꯛ ꯂꯩꯔꯒ ꯍꯪꯉꯨꯔꯒꯦ ꯆꯥꯛꯁꯦ ꯑꯥꯗꯒꯤ ꯑꯊꯣꯡꯕ ꯑꯣꯏꯅ ꯄꯨꯔꯛꯇꯨꯏꯔꯥ ꯅꯠꯇ꯭ꯔꯒ ꯌꯨꯝꯗ ꯊꯣꯡꯗꯨꯏꯔꯥ ꯈꯪꯗ꯭ꯔꯦꯕ
ꯑꯁ ꯃꯣꯏ ꯅꯍꯥꯟ ꯑꯃꯨꯛ ꯇꯣꯏ ꯆꯥꯕꯗꯣ ꯍꯥꯎꯇꯦꯅꯦ ꯉꯥ ꯇꯪꯕꯒꯤ ꯀꯩꯅꯣ ꯆꯥꯕꯗꯣ ꯊꯨꯝ ꯈꯌꯥꯛ ꯌꯥꯛ ꯑꯗꯒꯤ ꯀꯩꯝ ꯊꯣꯡꯕꯗꯨꯕꯨ ꯈꯪꯗꯦ ꯍꯩ ꯊꯣꯡꯕꯒ ꯑꯗꯨ ꯄꯨꯡꯆꯝ ꯆꯝꯗꯅ ꯈꯣꯠꯇꯅ ꯇꯧꯋꯦꯕ ꯏꯍꯥꯎ ꯑꯃ ꯍꯥꯎꯇꯦ ꯏꯆꯨ ꯆꯨꯅꯗꯦꯗ ꯃꯃꯤꯡꯗꯪ ꯉꯥꯏꯍꯧꯔ ꯀꯩꯅꯣꯝ ꯇꯧꯋꯦ ꯑꯗꯨꯏꯗꯣ
ꯃꯣꯏꯒꯤ ꯀꯩꯅꯣꯗꯣ ꯍꯥꯎꯒꯟꯗꯕꯅꯦ ꯑꯗꯨꯗꯣ ꯃꯃꯤꯡꯗꯤ ꯄꯨꯛꯆꯠ ꯆꯠꯆꯕꯀꯣ ꯍꯥꯟꯅ ꯑꯗꯨ ꯍꯧꯒꯟꯗꯕꯅꯦꯕ ꯃꯣꯏ ꯑꯗꯨꯒꯤ ꯀꯩꯅꯣꯗꯣ ꯆꯥꯛꯁꯪ ꯀꯥꯡꯒꯨꯗꯣ
ꯎꯝ ꯑꯗꯒꯤ ꯇꯟꯗꯨꯅ ꯃꯔꯣꯟ ꯑꯃ ꯀꯊꯥ ꯈꯔꯦꯡꯅꯩꯕ ꯍꯥꯏꯗꯤ ꯍꯥꯏꯗꯤ ꯆꯥꯕꯝ ꯂꯥꯛꯐꯝ ꯈꯪꯗꯃꯤ ꯏꯊꯥ ꯊꯥꯔꯒ ꯃꯅꯨꯡꯅ ꯑꯃꯨꯛ ꯃꯨꯟꯗꯕꯤ ꯇꯧꯔꯒ ꯈꯪꯗꯦ ꯆꯥꯕ ꯊꯛꯄꯗ ꯑꯃ ꯅꯥꯄꯨ ꯑꯃ ꯏꯆꯥ ꯆꯥꯗꯕꯗꯣ ꯑꯗꯨꯃꯥꯏꯟ ꯇꯧꯋꯦꯕꯀꯣ ꯑꯗꯣ ꯅꯣꯏꯗꯨꯕꯨ ꯉꯥ ꯇꯧꯗꯨꯏꯔꯣ ꯎꯁꯣꯞ ꯇꯧꯕꯁꯦ ꯉꯥ ꯇꯧꯕ꯭ꯔꯣ ꯅꯠꯇ꯭ꯔꯒ ꯆꯨꯝꯅꯒꯤ ꯑꯩꯈꯣꯏꯒꯤ ꯉꯥ ꯌꯥꯎꯗꯕꯤ ꯇꯧꯕ꯭ꯔꯣ ꯀꯔꯝꯕ ꯇꯧꯗꯨꯏꯒꯦ
ꯎꯁꯣꯞꯇꯤ ꯉꯥ ꯌꯥꯎꯕ ꯉꯥ ꯌꯥꯎꯕꯤ ꯇꯧꯔꯛꯇꯧ ꯃꯥꯟꯗ꯭ꯔꯦ ꯍꯥꯏꯕꯗꯤ ꯎꯝ ꯀꯩꯅꯣ ꯇꯧꯗꯦꯕ ꯑꯥ ꯊꯥꯒꯤ ꯎꯁꯣꯞꯅꯤꯅꯀꯣ ꯐꯤꯔꯣꯏꯒꯨꯝꯕ ꯅꯠꯇꯦꯕ ꯑꯗ ꯐꯤꯔꯣꯏꯗꯁꯨ ꯑꯈꯣꯏ ꯗꯥ ꯍꯣꯏꯒꯤꯗꯤ ꯀꯌꯥ ꯇꯧꯒꯟꯗꯕꯅꯦ ꯃꯣꯏꯒꯤꯗꯤ
ꯑꯈꯣꯏꯖꯨ ꯐꯤꯔꯣꯏꯗꯗꯤ ꯀꯩꯅꯣ ꯇꯧꯗꯤꯌꯦ ꯉꯥ ꯆꯥꯗꯤꯌꯦ ꯑꯗꯨꯝ ꯑꯈꯣꯏꯒꯤ ꯀꯣ ꯉꯥ ꯌꯥꯎꯗꯕꯤꯗ ꯑꯗꯨꯝ ꯇꯧꯋꯦ ꯑꯈꯣꯏꯔꯣꯝꯗꯗꯤ
ꯑꯈꯣꯏꯗꯤ ꯑꯈꯣꯏ ꯃꯥꯒꯤꯗꯩꯗ ꯇꯧꯋꯦ ꯕꯕꯥꯒꯤꯗꯨꯁꯨ ꯇꯧꯋꯦ ꯑꯗꯣ ꯑꯈꯣꯏ ꯗꯥ ꯍꯣꯏꯗꯤ ꯃꯣꯏꯒꯤꯒ ꯀꯩꯅꯣ ꯇꯧꯕꯅꯦꯕ ꯎꯝ ꯃꯥꯗꯤ ꯌꯥꯝ ꯇꯧꯒꯟꯗꯕꯅꯦꯕ ꯉꯥꯁꯦ ꯑꯗ ꯇꯧꯔꯛꯇꯧ ꯃꯥꯟꯗꯦ ꯍꯌꯦꯡꯖꯨ
ꯍꯣꯏ ꯅꯨꯡꯉꯥꯏ ꯌꯥꯏꯐꯕꯕꯒꯤ ꯅꯠꯇꯕꯅꯤꯅꯀꯣ ꯉꯥꯒꯨꯝꯕ ꯇꯧꯗꯕꯗꯣ ꯑꯗꯨꯅꯕꯨꯗꯤ ꯐꯩꯗ
ꯅꯣꯏ ꯆꯦ ꯇꯨꯝꯕꯤꯒꯤ ꯃꯥꯒꯤ ꯂꯨꯍꯣꯡꯕꯒꯤꯗꯤ ꯀꯃꯥꯏ ꯇꯧꯈ꯭ꯔꯥꯒꯦ ꯀꯦꯊꯣꯛꯈ꯭ꯔꯥꯕꫭ ꯀꯃꯥꯏ ꯇꯧꯔꯒꯦ ꯄꯥꯎ ꯍꯥꯏꯅꯔꯝꯕꫭ
ꯂꯨꯍꯣꯡꯕꯁꯦ ꯎꯝ ꯐꯤꯔꯣꯏ ꯂꯣꯏꯗ꯭ꯔꯥꯗꯤ ꯌꯥꯔꯔꯣꯏꯕꯀꯣ ꯐꯤꯔꯣꯏ ꯍꯦꯛ ꯂꯣꯏꯕꯒ ꯑꯗꯨꯝ ꯂꯦꯞꯅꯔꯅꯤ ꯍꯥꯟꯅ ꯂꯦꯞꯄꯒ ꯂꯩꯔꯕꯅꯦ ꯃꯥꯁꯨ ꯗꯥꯎ ꯌꯥꯗ꯭ꯔꯤꯅꯤ ꯌꯦꯡꯉꫭ ꯑꯗꯨꯒ ꯀꯩꯅꯣ ꯇꯧꯔꯛꯏꯅꯤꯅꯤ ꯅꯥꯁꯤꯜꯂꯛꯄꯗꯒꯤ ꯑꯗꯨꯝ ꯅꯪꯒꯗ꯭ꯔꯥ ꯅꯪꯒꯗ꯭ꯔꯥꯅ ꯇꯧꯔꯒ ꯍꯟꯗꯛꯀꯤ ꯍꯧꯖꯤꯛ ꯍꯧꯖꯤꯛ ꯂꯩꯔꯤꯕ ꯀꯩꯅꯣꯁꯦ ꯎꯝ
ꯊꯥꯁꯤꯗ
ꯉꯥꯁꯦ ꯏꯉꯥ ꯊꯥꯁꯦ ꯁꯤꯗꯩꯁꯤꯗ ꯍꯣꯡꯒꯅꯦꯅ ꯇꯧꯔꯒ ꯃꯇꯝ ꯐꯥꯎ ꯂꯦꯞꯄꯒ ꯂꯩꯔꯕꯅꯦꯕ ꯑꯗꯨꯗꯨꯒ ꯌꯦꯡꯉꯨꯅꯦ ꯗꯥꯎꯗꯣ ꯀꯌꯥꯝ ꯌꯥꯗ꯭ꯔꯤꯅꫭ ꯌꯦꯡꯉꯨꯅꯦ ꯏꯀꯟ ꯀꯟꯅ ꯂꯩꯔꯝꯃꯤ ꯑꯗꯨ ꯏꯇꯩꯃꯥꯗꯨꯅ ꯑꯗꯨꯒꯅꯦ ꯃꫭꯏ ꯎꯝ
ꯑꯗꯨꯝ ꯍꯥꯏꯗꯤ ꯃꯣꯏꯗꯤ ꯌꯥꯝ ꯀꯠꯂ ꯂꯩꯅꯦꯕ ꯑꯗꯣꯅ ꯋꯨ ꯆꯞ ꯃꯥꯟꯅꯩ ꯃꯣꯏꯁꯨ ꯀꫭ ꯌꯥꯝ ꯀꯜ ꯂꯩꯔꯝꯃꯦꯕꯀꯣ ꯑꯩꯈꯣꯏ ꯏꯃꯥꯟꯅꯕ ꯍꫭꯏꯁꯨ ꯑꯗꯨꯝ ꯅꯣꯡꯃ ꯅꯤꯅꯤꯁꯤꯗ ꯖꯔ ꯍꯦꯟꯖꯤꯟ ꯍꯦꯟꯖꯤꯜꯂꯒ ꯂꯩꯇꯕꯗꯣ ꯑꯗꯨꯃꯥꯏ ꯇꯧꯕꯅꯦꯕ ꯑꯗꯨ ꯃꯣꯏꯗꯤ ꯗꯥꯛꯇꯔꯅ ꯑꯗꯨꯝ ꯍꯥꯏꯕ ꯃꯇꯝꯁꯦ ꯑꯗꯨꯝ ꯆꯨꯝꯗꯤ ꯆꯨꯝ ꯍꯥꯏꯗꯤ ꯁ꯭ꯋꯥꯏꯒꯤ ꯗꯥꯛꯇꯔ ꯅꯠꯇꯕ ꯀꫭ ꯃꯄꯥꯟ ꯂꯝꯗꯒ ꯆꯠꯂꯒ ꯌꯦꯡꯉꯨꯕ ꯃꯇꯝ ꯂꯩꯗꯅꯀꯣ ꯑꯗꯨꯀꯥꯟꯗ ꯍꯥꯏꯕ ꯀꯥꯟꯗ ꯃꯣꯏꯅ ꯑꯗꯨꯝ ꯆꯥꯎꯔꯥꯛꯄ ꯑꯃ ꯍꯥꯏꯔꯛꯄꯗꯣ ꯆꯨꯝꯃꯦꯕ ꯃꯣꯏ ꯆꯍꯤ ꯑꯃ ꯃꯈꯥꯏ ꯊꯥꯔꯛꯑꯦ ꯍꯥꯏꯕꯀꯣ ꯑꯗꯥ ꯆꯞ ꯆꯥꯅ ꯆꯍꯤ ꯑꯃ ꯃꯈꯥꯏ ꯐꯥꯅ ꯂꯩꯇꯦꯕ ꯃꯑꯣꯡꯒꯗꯤ ꯀꯨꯏꯅ ꯍꯤꯡꯒꯤꯗꯧ ꯃꯥꯜꯂꯦ ꯑꯩꯅ ꯍꯪꯕ ꯀꯥꯟꯗꯗꯤ ꯑꯗꯨꯝ ꯑꯥ ꯐꯔꯦ ꯈꯣꯠꯂꯦ ꯌꯥꯝ ꯅꯨꯡꯉꯥꯏꯔꯦ ꯑꯗꯨ ꯊꯕꯛ ꯏꯪꯈꯥꯡ ꯈꯣꯛꯄꯈꯛ ꯌꯦꯡꯁꯤꯟꯕ ꯈꯣꯠꯄ ꯇꯧꯕ ꯑꯗꯩ ꯒꯥꯔꯤ ꯏꯪꯈꯥꯡꯕꯨ ꯒꯥꯔꯤ ꯀꯩꯀꯩ ꯊꯧꯕ ꯉꯝꯃꯦ ꯈꯣꯠꯂꯦꯒ ꯈꯔ ꯍꯥꯏꯔꯝꯃꯤꯅꯦꯕꯀꯣ ꯗꯨꯃꯥꯏꯅ ꯑꯗꯨ ꯇꯧꯔꯒ ꯅꯣꯡꯃ ꯅꯤꯅꯤꯗ ꯖꯔ ꯍꯦꯟꯖꯜꯂꯛꯑꯒ ꯂꯩꯈꯔꯤꯗꯔꯤꯅꯦꯃꯦ ꯃꯣꯏꯁꯨ ꯑꯗꯨꯃꯥꯏꯅ ꯇꯧꯕꯅꯤ ꯅꯣꯏꯁꯨ ꯑꯗꯨꯝ ꯍꯥꯏꯔꯝꯒꯅꯤ ꯃꯇꯝꯁꯤ ꯃꯁꯤꯃꯩꯅ ꯈꯤꯇꯪ ꯉꯪ ꯈꯠꯅꯒ ꯇꯧꯔꯝꯃꯗꯤ ꯅꯪꯕꯁꯨ ꯌꯥꯗꯤ ꯌꯥꯕꯅꯤ ꯂꯨꯍꫭꯡ ꯈꯣꯡꯗꯣꯝꯕ ꯑꯃ ꯇꯧꯈꯤꯕꯁꯦ ꯐꯗꯣꯛꯈ꯭ꯔꯦꯅꯀꯣ ꯅꯠꯇ꯭ꯔꯒ ꯁꯨꯝ ꯌꯩꯊꯣꯛꯑꯒ ꯂꯩꯈꯤꯕꯁꯦ ꯑꯗꯨꯝ ꯌꯩꯊꯣꯛꯄꯁꯦ ꯑꯗꯨꯝ ꯍꯩꯅꯕꯤ ꯍꯥꯏꯒꯗ꯭ꯔꯥ ꯑꯗꯨꯝ ꯀꯩꯅꯣ ꯍꯥꯏꯒꯗ꯭ꯔꯥ ꯃꯥꯒꯤ ꯂꯥꯏ ꯆꯪꯕ ꯍꯥꯏꯒꯗ꯭ꯔꯥ ꯑꯗꯨꯝ ꯌꯦꯠꯊꯣꯛꯅꯕ ꯃꯔꯝ ꯂꯥꯛꯄꯗꯣ ꯑꯗꯨꯃꯥꯏꯅ ꯇꯧꯕꯅꯦꯕ
ꯑꯩꯈꯣꯏꯁꯨ ꯃꯥꯁ ꯆꯍꯤ ꯑꯃ ꯆꯍꯤ ꯑꯃ ꯍꯦꯟꯅꯅꯤꯅ ꯃꯥꯅ ꯂꯩꯔꯝꯃꯤꯁꯦ ꯅꯥꯔꯦꯅ ꯃꯄꯥꯟ ꯂꯝꯗ ꯄꯨꯔꯒ ꯑꯁꯣꯝꯗ ꯑꯃꯨꯛ ꯊꯥ ꯇꯔꯦꯠ ꯊꯥ ꯇꯔꯦꯠ ꯅꯤꯄꯥꯜꯃꯨꯛꯅꯤ ꯑꯃꯨꯛ ꯂꯩꯔꯨꯁꯦ ꯑꯥꯗꯀꯣ ꯑꯗꯨꯒ ꯍꯜꯂꯛꯑꯦ ꯁꯤꯁꯤꯗ ꯍꯜꯂꯛꯑꯀꯥꯟꯗ ꯃꯁꯥꯁꯦ ꯈꯤꯟ ꯈꯤꯟ ꯈꯤꯟ ꯂꯥꯎꯗꯅ ꯑꯗꯨꯝ ꯆꯠꯊꯣꯛ ꯆꯠꯁꯤꯟ ꯇꯧꯗꯅ ꯈꯣꯠꯇꯅ ꯇꯧꯔꯝꯃꯕꯅꯦ ꯃꯥꯁꯦ ꯑꯗꯨꯝ ꯑꯗꯨꯗꯨꯒ ꯑꯅꯤꯔꯛꯁꯨꯕꯒꯤ ꯑꯃꯨꯛ ꯆꯠꯂꯨꯕꯒꯤ ꯍꯜꯂꯛꯄꯁꯤꯗꯁꯨ ꯑꯃꯨꯛ ꯀꯜꯂꯦ ꯑꯗꯨꯒ ꯅꯣꯡꯃ ꯅꯤꯅꯤ ꯂꯩꯔꯒ ꯁꯣꯟꯊꯈꯤꯕꯅꯦꯕ ꯃꯥꯁꯦ ꯑꯩꯗꯤ ꯃꯥꯏ ꯂꯩꯔꯝꯃꯤꯕ ꯐꯤꯕꯝꯗꯨꯗ ꯑꯩꯗꯤ ꯄꯨꯉꯥꯛ ꯉꯥꯛꯎꯔꯕꯅꯦꯃꯦ ꯀꯩꯅꯣ ꯉꯥꯔꯡ ꯅꯍꯥꯟꯗ ꯂꯥꯛꯑꯝꯃ ꯁꯨꯃꯥꯏ ꯇꯧꯔꯝꯃꯤꯁꯤꯕꯨꯅ ꯐꯤꯕꯝꯗꯨꯁꯨ ꯌꯥꯝ ꯀꯥꯏꯔꯒ ꯂꯩꯔꯝꯕꯗꯣ ꯑꯗꯣ ꯃꯥꯗꯤ ꯎꯝ ꯀꯩꯅꯣ ꯀꯩꯅꯣ ꯀꯩ ꯑꯩꯈꯣꯏꯒꯤ ꯁꯝꯅꯥꯒ ꯑꯩꯈꯣꯏꯅ ꯃꯥꯅ ꯑꯍꯥꯟꯕ ꯊꯣꯛꯂꯛꯄꯗꯣ ꯁꯝꯅꯥꯒꯗꯨ ꯀꯩꯝ ꯇꯧꯗꯦꯕ ꯈꯪꯕ꯭ꯔꯥ ꯑꯩꯅ ꯀꯩꯅꯣ ꯃꯥꯏꯁꯤꯗꯤ ꯀꯩꯝꯇꯁꯨ ꯇꯧꯁꯨ ꯇꯧꯗꯅ ꯁꯤꯗꯤ ꯄꯨꯔꯥ ꯐꯔꯕꯒꯨꯝꯕꯅꯦꯅ ꯈꯜꯂꯤꯅꯦꯕ ꯑꯗꯨꯕꯨꯗꯗꯤ ꯑꯀꯣꯟꯕꯒꯤ ꯀꯩꯅꯣ ꯇꯧꯕꯁꯤꯗꯗꯤ ꯃꯁꯝꯁꯦ ꯑꯝꯇ ꯌꯥꯎꯗ꯭ꯔꯥꯕꯅꯤ
ꯍꯣꯢ ꯑꯗꯨꯝ ꯑꯗꯨ ꯃꯥ ꯃꯁꯥꯗꯤ ꯈꯪꯖꯕ꯭ꯔꯣ ꯁꯤ ꯂꯥꯏꯅꯥ ꯑꯔꯨꯕꯅꯤ ꯈꯣꯠꯄꯅꯦꯁꯦ ꯃꯥ ꯑꯗꯨꯝ ꯈꯪꯕ꯭ꯔꯥ ꯅꯠꯇ꯭ꯔꯒ ꯇꯣꯉꯥꯟꯅ ꯑꯗꯨꯝ ꯑꯗꯨ ꯂꯥꯏꯅꯥ ꯌꯦꯡꯉꯤꯅꯤ ꯍꯥꯏꯔ ꯆꯠꯄ꯭ꯔꯥ ꯀꯃꯥꯏꯅ ꯇꯧꯏ ꯍꯜꯂꯣ ꯍꯜꯂꯣ ꯇꯥꯕ꯭ꯔꯣ ꯍꯜꯂꯣ